ꯎꯝ
ꯎꯝ ꯇꯥꯕ꯭ꯔ
ꯇꯥꯏꯌꯦ ꯀꯩꯒꯤꯅꯣ ꯑꯩꯅ ꯇꯧꯕꯗꯤ ꯑꯃꯐꯥꯎ ꯀꯩꯅꯣ ꯇꯧꯔꯤꯅꯤꯅ
ꯈꯪꯗꯦ ꯀꯩꯒꯤꯅꯣ ꯍꯧꯖꯤꯛꯇꯣ ꯔꯤꯡ ꯂꯥꯛꯄꯅꯤ ꯃꯊꯟꯇ ꯃꯥꯡꯈꯤꯕ
ꯅꯪ ꯅꯪꯅ ꯇꯧꯗ ꯑꯃꯨꯛ ꯂꯥꯛꯑꯦ
ꯎꯝ ꯑꯩ ꯍꯧꯖꯤꯛ ꯑꯃꯨꯛꯀ ꯇ꯭ꯔꯥꯏ ꯇꯧꯕꯒꯤ
ꯉꯁꯥꯏ ꯑꯩꯅ ꯇꯧꯕꯗꯤ ꯑꯦ ꯑꯩꯅ ꯇꯧꯕꯗꯣ ꯑꯃꯐꯥꯎ ꯇꯥꯗ꯭ꯔꯣ ꯈꯨꯟꯖꯦꯜ
ꯎꯝ ꯑꯩ ꯂꯥꯛꯑꯦꯕ ꯑꯩ ꯄꯥꯏꯈꯠꯂꯦꯕ ꯑꯗꯨꯗꯣ ꯅꯪꯗꫭ ꯑꯗꯨꯝ ꯀꯩꯅꫭ ꯀꯩꯝꯇ ꯇꯥꯗꯦ
ꯑꯩꯁꯨ ꯅꯪꯒꯤ ꯇꯥꯗꯕꯀꯣ ꯑꯗꯨꯒꯤ ꯀꯃꯥꯏꯅ ꯇꯧꯕ꯭ꯔꯥꯅ ꯈꯟꯅ
ꯎꯝ ꯑꯩꯁꯨ ꯈꯣꯡꯗꯔ‌ꯦ
ꯑꯁ ꯑꯗꯣ ꯇꯥꯛꯁꯤꯗꯣ ꯇꯥꯛꯁ ꯑꯅꯤ ꯂꯩꯕꯅꯦ
ꯎꯝ
ꯈꯪꯗ꯭ꯔꯦꯅꯤ
ꯈꯪꯗ꯭ꯔꯦ ꯈꯪꯗ꯭ꯔꯦ
ꯍꯣꯔꯦꯟꯗꯤ ꯀꯥꯏ ꯆꯠꯀꯦꯔꯣ
ꯀꯩꯍꯥꯏꯕ
ꯍꯣꯔꯦꯟ ꯀꯥꯏ ꯆꯠꯀ‌ꯦꯔꯣ
ꯊꯕꯛ ꯆꯠꯀꯅꯤ
ꯊꯕꯛ
ꯎꯝ
ꯊꯕꯛ ꯂꯩꯕ꯭ꯔ ꯌꯦꯡꯉꫭ ꯍꯨꯖꯤꯛꯄꯨ
ꯑꯩꯅ ꯄꯥꯔꯠ ꯇꯥꯏꯝ ꯇꯧꯋꯤꯕ ꯏꯚꯤꯅꯤꯡꯗ
ꯑꯩꯅꯨꯡꯗꯒꯤ ꯍꯣꯔꯦꯟ ꯅꯨꯡꯗꯥꯡ ꯐꯥꯎꯔꯣ
ꯎꯝ ꯑꯍꯟ ꯅꯨꯕꯤ ꯑꯣꯏꯈ꯭ꯔꯕꯒꯤ ꯊꯕꯛ ꯇꯧꯗ꯭ꯔꯗꯤ ꯌꯥꯗ꯭ꯔꯦꯅꯤ ꯏꯁꯨ ꯏꯆꯥꯁꯤꯡꯕꯨ ꯌꯣꯛꯅꯕ
ꯎ ꯅꯪꯗꯤ ꯅꯣꯏꯗꯤ ꯃꯤ ꯀꯌꯥ ꯂꯩꯒꯦ ꯑꯗꯨꯗꯤ
ꯀꯔꯤ ꯍꯥꯏꯕ
ꯅꯣꯏꯗꯤ ꯃꯤ ꯀꯌꯥ ꯂꯩꯕ꯭ꯔꯣꯕ
ꯏꯇꯟꯗꯅꯦꯗ ꯏꯇꯣꯝꯗꯅꯦ
ꯊꯟꯗ ꯂꯩꯕ꯭ꯔꯣꯅꯦ ꯅꯪ
ꯎꯝ ꯀꯅꯥ ꯀꯅꯥꯒ ꯂꯩꯒꯗ꯭ꯔꯣ
ꯅꯪ ꯅꯣꯏꯒꯤ ꯑꯉꯥꯡꯁꯤꯡ ꯏꯃꯨꯡꯁꯤꯡ ꯂꯩꯐꯔ ꯂꯩꯇꯕꯔ ꯇꯥꯕ꯭ꯔꯣ
ꯀꯔꯤꯌꯥꯕ
ꯅꯣꯏꯒꯤ ꯏꯃꯨꯡꯁꯤꯡ
ꯈꯣꯏꯒꯤ ꯏꯃꯨꯡꯁꯤꯡ
ꯉꯁꯤ ꯅꯌꯥꯝꯕꯒꯨꯝꯕ ꯂꯩꯃꯤꯟꯅꯗ꯭ꯔꯣ
ꯏꯌꯥꯝꯕ ꯂꯩꯇꯦ ꯏꯆꯦ ꯑꯅꯤ ꯂꯩꯌꯦ ꯃꯐꯝ ꯃꯐꯝ ꯂꯣꯏ ꯂꯩ ꯑꯥ ꯀꯩꯅꯣ ꯇꯣꯉꯥꯟꯅ ꯂꯩꯌꯦ
ꯑꯗꯨꯗꯤ ꯅꯪ ꯅꯪ ꯂꯩꯕꯨꯗꯤ ꯃꯤ ꯃꯤ ꯌꯨꯝ ꯂꯩꯕ꯭ꯔꯥ ꯅꯠꯇ꯭ꯔꯒ ꯕꯔꯥ ꯂꯩꯕ꯭ꯔꯣ
ꯀꯔꯤ ꯍꯥꯏꯕ
ꯅꯪ ꯂꯩꯕꯗꯣ ꯃꯤ ꯌꯨꯝꯗ ꯂꯩꯕ꯭ꯔꯣ ꯅꯠꯇ꯭ꯔꯒ ꯕꯔꯥ ꯂꯩꯕ꯭ꯔꯣꯕ
ꯚꯔꯥꯅꯤ ꯔꯦꯟꯗ ꯂꯩꯕꯅꯦ
ꯑꯗꯨꯅ ꯐꯔꯦꯅꯦꯀꯣ
ꯅꯣꯏꯁꯨ ꯔꯦꯟ ꯅꯣꯏꯁꯨ ꯔꯦꯟ ꯑꯣꯏꯔꯝꯅꯤꯅ
ꯃꯥꯅꯦ ꯍꯣꯏ ꯌꯨꯝ
ꯎꯝ
ꯌꯨꯝ ꯂꯩꯇꯝꯅꯤꯅ ꯎꯄꯥꯏꯂꯩꯇꯝ ꯃꯤꯅ ꯌꯨꯝ ꯂꯩꯕ ꯇꯥꯔꯦꯅ
ꯎꯝ ꯐꯥꯕ꯭ꯔꫭ ꯔꯦꯟ ꯌꯨꯝꯗꯣ
ꯐꯗ‌ꯦꯗ ꯑꯈꯣꯏꯗꯗꯤ ꯌꯨꯝ ꯍꯣꯡꯉꯅꯤ
ꯑꯥ ꯊꯥ ꯑꯃꯗ ꯀꯌꯥ ꯄꯤꯒꯦ
ꯂꯤꯁꯤꯡ ꯑꯃꯒ ꯆꯥꯇ꯭ꯔꯨꯛꯈꯛꯇꯅꯤ
ꯎꯝ
ꯈꯣꯝꯃꯦ
ꯏꯁꯤꯡ ꯏꯁꯤꯡꯒꯨꯝꯕ ꯀꯩꯅꯣ ꯃꯩꯒꯨꯝꯕꯗꯤ ꯐ꯭ꯔꯤꯔꯥ ꯅꯠ
ꯑꯗꯨꯗ ꯑꯗꯨꯗꯒꯤꯅꯦ ꯁꯣꯏꯔꯤꯁꯦ ꯑꯗꯨꯗꯒꯤ ꯄꯩꯁꯥ ꯌꯥꯝ ꯆꯠꯄꯒꯤ ꯁꯤꯗ ꯀꯩꯅꯣ ꯇꯧꯔꯦꯕ
ꯐ꯭ꯔꯤ ꯅꯠꯇꯦ
ꯑꯗꯨꯒꯤꯅꯦ ꯈ꯭ꯋꯥꯏꯗꯩ ꯁꯣꯏꯁ‌ꯦ
ꯑꯗꯨꯗꯤ ꯎꯝ ꯇꯥꯗꯦ ꯍꯧꯖꯤ ꯍꯧꯖꯤꯛꯇꯤ ꯑꯃꯨꯛꯀ ꯇꯥꯏ
ꯎꯝ ꯍꯣꯏꯅꯦ
ꯏꯁꯤꯡꯒ ꯏꯁꯤꯡꯒ ꯃꯩꯁꯨ ꯂꯩꯕꯅꯤꯅꯦ
ꯂꯩꯍꯣꯏ ꯑꯩꯗꯤꯅꯦ ꯑꯩꯗꯤꯅꯦ ꯃꯩ ꯃꯩꯒꯤ ꯄꯩꯁꯥ ꯈꯣꯝꯅꯤꯕ
ꯀꯃꯥꯏꯅ
ꯌꯨꯝꯒꯤꯗꯨ ꯌꯨꯝꯒꯤ ꯕꯤꯜꯗꯤꯡꯒꯤ ꯄꯩꯁꯥ ꯈꯣꯝꯕ ꯑꯩꯗꯤꯅꯦ ꯃꯩꯒꯤ
ꯅꯪ ꯅꯪꯅ
ꯍꯣꯏ
ꯀꯃꯥꯏꯅ ꯅꯪꯅ ꯅꯩ ꯌꯨꯝꯕꯨꯁꯨ ꯅꯠꯇꯅ ꯅꯪ ꯌꯨꯝ ꯅꯩ ꯌꯨꯝꯕꯨꯁꯨ ꯅꯠꯇꯅ
ꯑꯩꯉꯣꯟꯗ ꯍꯥꯏꯔ ꯑꯩ ꯑꯩꯉꯣꯟꯗ ꯄꯤꯔꯝꯕꯅꯤꯅꯦ ꯍ ꯄꯋꯥꯔꯗꯣ ꯑꯗꯨꯒꯤꯅ‌ꯦ
ꯑꯥ ꯑꯥ
ꯃꯩꯈꯛ ꯅꯠꯇꯦ ꯗꯁꯕꯤꯟꯒꯤꯐꯥꯎ ꯑꯩꯅ ꯑꯩꯅ ꯈꯥꯏꯕꯅꯤ
ꯌꯥꯏ
ꯗꯁꯕꯤꯟꯒꯤ ꯐꯥꯎ ꯈꯥꯏꯔꯤꯕ ꯂꯩꯇꯧꯔꯤꯕ ꯑꯈꯣꯏꯗꯤ꯫
ꯗꯨꯝ ꯌꯥꯝꯕ꯭ꯔꯥ ꯅꯣꯏꯗ ꯂꯩꯕꯗꯣ ꯀꯥ ꯌꯥꯝꯕ꯭ꯔꯥ
ꯑꯦ ꯀꯥ ꯇꯔꯥ ꯍ‌ꯦꯜꯂꯤ꯫
ꯑꯣ ꯑꯗꯨꯗꯤ ꯆꯥꯎꯔꯝꯅꯤꯅꯦ ꯌꯨꯝꯗꫭ꯫
ꯇꯂꯥ ꯇꯔꯨꯛꯀꯨꯝꯕ
ꯎꯝ
ꯃꯪꯊꯛ ꯃꯈꯥ ꯂꯩꯌ‌ꯦꯕ꯫ ꯎꯝ꯫
ꯑꯩꯈꯣꯏ ꯂꯩꯕ ꯀꯥ ꯑꯩꯈꯣꯏ ꯂꯩꯕ ꯌꯨꯝꯗꯤ ꯀꯥ ꯇꯔꯨꯛ ꯈꯛꯇꯅꯦ
ꯑꯗꯨꯗꯤ ꯃꯤ ꯌꯥꯝꯗꯝꯅꯤꯅ ꯂꯩꯕ ꯅꯨꯡꯥꯏꯔꯝꯅꯤꯅ ꯊꯟꯗ ꯑꫭꯏꯕꯅꯤꯅ꯫
ꯎꯝ꯫
ꯄꯂꯤꯇꯤꯟꯅꯤꯗꫭ ꯈꫭꯏꯗꯤ꯫ ꯎꯝ ꯍꯝ ꯍꯝ
ꯃꯤ ꯌꯥꯝꯕꯁꯨ ꯅꯨꯡꯉꯥꯏꯕꯅꯤꯗ
ꯑꯩꯁ ꯌꯥꯝꯃꯜꯂꯗꯤ ꯂꯩꯕꯗꯨ ꯌꯥꯝ ꯑꯩꯈꯣꯏꯅ ꯍꯥꯏꯔꯗꯤ ꯆꯤꯂꯦ ꯑꯩꯈꯣꯏꯗꯤ ꯃꯤ ꯌꯥꯝ ꯃꯤꯒ ꯍꯥꯏꯔꯗꯤ ꯍꫭꯏ ꯒꯤ ꯃꯤꯒ꯫ ꯔꯨꯝꯒ ꯍꯥꯏꯔꯗꯤ ꯈꯔ ꯆꯤꯜꯂꯦꯕ ꯑꯗꯨ ꯃꯤ ꯈꯛ ꯅꯠꯇꯦ ꯄꯣꯠꯆꯩꯁꯤꯡꯁꯨ ꯌꯥꯝ ꯌꯥꯝ ꯐꯤ ꯐꯤꯔꯣꯜ ꯀꯩꯀꯥ ꯌꯥꯝ ꯕꯅꯤꯅ꯫
ꯑꯗꯨ ꯃꯤ ꯀꯩꯅꯣ ꯃꯉꯥ ꯅꯣꯏꯗꯣ ꯃꯤ ꯃꯉꯥ ꯂꯩꯌ‌ꯦ ꯍꯥꯏꯕ ꯅꯠꯇ꯭ꯔꯣ ꯑꯗꯨ ꯔꯨꯝꯗꯣ ꯄꯤꯛꯇ꯭ꯔꯣ꯫
ꯄꯤꯛꯄꯒꯤꯅꯦ ꯑꯗꯨꯄꯤꯛꯁꯨ ꯄꯤꯛꯄ ꯃꯤꯗꯣ ꯃꯤꯠ ꯃꯉꯥ ꯍꯥꯏꯁꯤꯀꯣ ꯑꯉꯥꯡ ꯅꯠꯇꯕꯅꯦꯕ ꯁꯨꯞ꯫ ꯆꯥꯎꯋ ꯂꯩꯁꯥ ꯄꯥꯈꯥꯡꯁꯤꯡ ꯉꯥꯛꯇꯪ ꯑꯣꯏꯕꯅꯤꯅ ꯌꯥꯝ ꯆꯥꯎꯋꯦꯕ ꯑꯗꯨꯒꯤꯅꯤ
ꯎꯝ ꯍꯝ ꯆꯥꯞ ꯆꯥꯕ ꯃꯐꯝꯐꯥꯎ ꯂꯩꯔꯝꯃꯔꯣꯏ
ꯇꯨꯝꯕ ꯃꯇꯝ ꯇꯈꯥꯟꯗ ꯆꯪꯃꯤꯟꯅꯩ
ꯑꯩꯈꯣꯏ ꯀꯥꯁꯨ ꯌꯥꯝ ꯄꯤꯛꯄꯅꯤ ꯑꯗꯨꯕꯨ ꯃꯤ ꯑꯃꯈꯛꯗꯗꯤ ꯂꯩꯕ ꯅꯨꯡꯉꯥꯏ꯫
ꯅꯪꯗꯤ ꯅꯊꯟꯗ ꯂꯩꯕꯅꯤꯅ ꯅꯨꯡꯉꯥꯏꯔꯕꯅꯤꯅꯦ ꯍꯥ ꯄꯤꯛꯑꯁꯨ꯫
ꯎꯝ꯫
ꯃꯤ ꯑꯃꯈꯛꯇꯗꯤ ꯅꯪꯒꯤ ꯅꯪꯒꯤ ꯄꯣꯠꯆꯩꯁꯤꯗꯤ ꯌꯥꯝꯂꯝꯃꫭꯏꯅ ꯅꯪꯗꯤ
ꯀꯔꯤ ꯍꯥꯏꯕ
ꯅꯪꯒꯤ ꯄꯣꯠꯆꯩꯁꯤꯡꯁꯨ ꯌꯥꯝꯂꯝꯃꯣꯏ ꯍꯥꯏꯕ ꯅꯪꯅ ꯊꯟꯗ ꯑꫭꯏꯕꯅꯤꯅ꯫
ꯎꯝ ꯌꯥꯝꯗꯦ ꯑꯗꯨꯕꯨ꯫ ꯀꯥ ꯄꯤꯛꯄꯅꯤꯅ ꯃꯤ ꯑꯍꯨꯝ ꯃꯤ ꯑꯅꯤꯗꯤ ꯂꯩꯕ ꯅꯨꯡꯉꯥꯏꯅꯤ ꯃꯤ ꯑꯍꯨꯝ꯫ ꯑꯃꯗꯤꯒꯨꯝꯕ ꯂꯩꯕꯗꯤ ꯌꯥꯔꯣꯏ
ꯊꯤꯔꯣꯅꯦ ꯔꯣꯃꯤ ꯅꯪꯒꯤ ꯂꯥꯏꯑꯣ ꯈꯔꯥꯅꯤꯉꯥꯏ
ꯀꯔꯤ ꯍꯥꯏꯕ꯫
ꯅꯪꯅ ꯂꯩꯃꯤꯅ ꯅꯤꯡꯉꯥꯏ ꯃꯤ ꯊꯤꯔꯦ ꯑꯗꯨꯗꯤ꯫
ꯎꯝ ꯃꯤ ꯂꯩꯇꯦ꯫
ꯂꯩꯔꯗꯤ ꯎꯝ ꯌꯨꯝ ꯕꯂꯥ ꯈꯔ ꯁꯦꯞ ꯑꯣꯏꯗ꯭ꯔꯣ꯫ ꯇꯪꯈꯥꯏ ꯇꯪꯈꯥꯏ ꯄꯤꯔꯗꯤ ꯑꯩ ꯍꫭꯏ
ꯃꯔꯝ ꯑꯥ꯫ ꯑꯃꯔꯣꯝꯗꯅ ꯃꯤ ꯑꯅꯤ ꯂꯩꯕ ꯐꯥꯕ ꯑꯃꯔꯣꯝꯗꯅ ꯃꯤ ꯑꯃ ꯈꯛꯇ ꯂꯩꯕ ꯐꯥꯕ
ꯃꯗꯨꯅꯤ ꯀꯃꯥꯏ ꯀꯔꯤ ꯀꯔꯤꯗ ꯍꯥꯏꯕꯅꯦ꯫
ꯈꯪꯗ‌ꯦ꯫
ꯃꯤ ꯑꯅꯤ ꯃꯤ ꯑꯅꯤ ꯂꯩꯔꯒ ꯎꯝ ꯌꯦꯟꯁꯥꯡꯒꯨꯝꯕ ꯂꯩꯕ ꯃꯇꯝꯗ ꯀꯩ ꯀꯩꯅ ꯂꯩꯕ ꯃꯇꯝꯗ ꯈꯠꯅꯕꯁꯨ ꯌꯥꯎꯋꯦꯕ ꯀꯅꯥꯗ꯭ꯔꯁꯨ ꯃꯅꯨꯡꯗ ꯅꯨꯡꯉꯥꯏꯗꯕ ꯑꯗꯨꯒꯨꯝꯕ ꯂꯩꯌꯦꯕ ꯃꯤ ꯈꯔ ꯂꯩꯌꯦꯕ ꯎꯑꯕ
ꯎꯝ
ꯏꯇꯣꯝꯗ ꯂꯩ ꯃꯊꯟꯗ ꯂꯩꯔꯗꯤ ꯃꯤ ꯃꯃꯥ ꯈꯛꯇ ꯂꯩꯔꯗꯤ ꯆꯥꯅꯤꯡꯗꯗꯤ ꯆꯥꯏꯔꯦ ꯆꯥꯅꯤꯡꯗ꯭ꯔꯗꯤ ꯇꯣꯛꯑ ꯗꯨꯝ ꯂꯗꯇꯅ
ꯕꯖꯥꯤ ꯀꯗꯤ ꯈꯔ ꯌꯥꯝ ꯌꯥꯝꯗꯣꯏꯅꯤꯍ ꯅꯨꯄꯤꯁꯤꯡꯗꯤ
ꯎ
ꯅꯨꯄꯤꯁꯤꯡꯗꯤ ꯃꯇꯣꯝ ꯃꯇꯣꯝꯗ ꯂꯩꯔꯗꯤ ꯆꯥꯛꯁꯦ ꯆꯥꯡ ꯅꯥꯏꯅ ꯆꯥꯗꯕꯅꯤꯅ
ꯅꯪꯗꯤ ꯆꯥꯏ ꯀꯔꯤ ꯌꯥꯑꯣꯗꯣꯏꯅꯣꯍꯦ ꯆꯥꯛ ꯌꯥꯎꯗꯅ ꯍꯤꯡꯕ ꯉꯝꯃꯤ
ꯁ ꯃ ꯅꯩꯅꯅꯦꯗꯨ ꯌꯥꯏꯒ
ꯎꯝ
ꯑꯩꯗꯤ ꯅꯣꯡꯃꯅꯥꯛ ꯑꯍꯨꯝꯂꯛ ꯆꯥꯔꯤꯅꯤ
ꯎꯝ ꯎꯝ
ꯌꯥꯗꯦ ꯍꯥꯏꯗꯤ ꯀꯛ ꯈꯥꯡꯕꯩ ꯉꯝꯗꯦ ꯄꯨꯛ ꯌꯥꯗꯦꯕ
ꯎꯝ ꯊꯋꯥꯏ ꯅꯨꯡꯉꯥꯏꯇ꯭ꯔꯗꯤ ꯆꯥꯛ ꯍꯦꯟ ꯍꯦꯟꯅ ꯑꯆꯥꯄꯣ ꯍꯦ ꯍꯦꯟꯅ ꯆꯥꯕ
ꯆꯆꯥꯄꯣꯠꯇꯤ ꯁꯨꯊꯝ ꯊꯟꯗ ꯍꯥꯏꯗꯤ ꯀꯗꯥꯏ ꯆꯆꯥꯄꯣꯠꯅ ꯄꯣꯠꯊꯟꯗꯦ ꯆꯥꯛ ꯆꯥꯗ꯭ꯔꯗꯤ ꯌꯥꯗꯦ ꯗꯒꯅꯦ ꯆꯥꯄꯣꯠ ꯑꯆꯥꯄꯣꯠ ꯆꯥꯏꯅ ꯑꯩꯅ ꯍꯣꯇꯦꯜꯗꯒꯨꯝꯕ ꯎ ꯕꯣꯔꯥ ꯨꯝꫭꯕ ꯇꯥꯡꯒꯨꯝꯕ ꯆꯥꯔꯣ ꯑꯗꯨꯅ ꯑꯁꯤꯒꯨꯝꯕꯗꯤ ꯄꯨꯡꯈꯥꯏ ꯈꯛꯇꯅꯦ ꯊꯟꯕ ꯑꯗꯨ ꯂꯣꯏꯔꯗꯤ ꯆꯟ ꯂꯥꯝ ꯂꯏ ꯑꯗꯨꯏ ꯎꯝ
ꯎꯝ
ꯂꯥꯁꯇꯤꯡ ꯑꯣꯏꯗꯣꯏꯕ ꯑꯗꯨꯅ ꯆꯥꯛ ꯍ ꯈꯤꯇꯪ ꯑꫭꯏ ꯆꯥꯕꯤꯔꯗꯤ ꯈꯔ ꯄꯨꯛꯅꯤꯡꯗꯒ ꯄꯦꯜꯂꯦꯅꯦ ꯎ ꯐꯦꯟ ꯐꯂꯦꯟꯦꯟꯁꯨ ꯆꯥꯛ ꯏꯟꯁꯥꯡ ꯂꯩꯇꯗꯤ ꯃꯪꯒꯜ ꯀꯥꯞꯂꯒ ꯆꯥꯅꯤ ꯑꯗꯨ
ꯎꯝ ꯃꯊꯤꯕꯣꯡ ꯌꯥꯝ ꯆꯥꯎꯗꯧ ꯃꯥꯜꯂꯤꯕꫭ
ꯑꯗꯨ ꯅꯪꯁꯤꯗ ꯄꯨꯛꯀꯤ ꯈꯜꯂꯒ ꯇꯧꯗꯨꯃꯦ
ꯎ
ꯎꯝ ꯄꯪ ꯇꯛ ꯄꯣꯛꯁꯦ ꯆꯥꯛ ꯊꯅꯗꯤ ꯌꯥꯝ ꯌꯥꯝ ꯋꯥꯏꯅꯦꯅꯤ
ꯎꯝ
ꯆꯥꯕꯨꯁꯨ ꯆꯑꯦ ꯇꯦꯃꯤ ꯆꯨꯁꯤ ꯂꯩꯦ
ꯎꯝ
ꯄꯨꯡ ꯉꯝꯁꯨꯣ ꯂꯩꯒꯔꯅꯤ ꯗꯒꯤ
ꯖꯤꯝ ꯖꯤꯝꯒꯨꯝꯕ ꯆꯄꯅ
ꯖꯟꯠꯇꯦ
ꯎꯝ
ꯀꯔꯤꯝꯅ ꯇꯧꯋꯦ
ꯎꯝ
ꯑꯦꯛꯁꯔꯁꯥꯏꯁꯨ ꯇꯧꯋꯦ
ꯎꯝ
ꯍꯣꯝ ꯍꯣꯝꯃꫭꯛ ꯂꯥꯑ ꯇꯧꯋꯦ
ꯀꯔꯤꯕ
ꯍꯣꯝ ꯍꯣꯝ ꯋꯔꯥꯛ ꯑꯥꯎꯠ ꯇꯧꯋꯦꯕ
ꯎꯝ ꯎꯝ
ꯗꯨꯒ ꯑꯣꯄꯦꯟꯖꯤꯝꯗ ꯆꯠꯂꯦ
ꯐꯩꯅꯦ
ꯑꯗꯨꯝ ꯀꯩ ꯍꯥꯏꯁꯤꯔ ꯃꯇꯝ ꯈꯛꯇꯪꯂ ꯇꯤꯒꯤꯀꯣ ꯅꯨꯡꯇꯤꯒꯤ ꯄꯨꯡ ꯃꯔꯤ ꯇꯥꯔꯗꯤ ꯑꯗꯨꯝ ꯊꯣꯛꯄꯅꯦ
ꯑꯣ
ꯀ ꯁꯗꯤꯝꯗ
ꯈꯨꯃꯥꯏ ꯂꯝꯄꯥꯛꯇ
ꯑꯥ ꯑꯗꯨꯗ
ꯎꯝ
ꯑꯗꯨꯗ ꯆꯠꯄꯅꯤ ꯑꯗꯨꯒ ꯅꯨꯡꯗꯥꯡ ꯄꯨꯡ ꯇꯔꯨꯛ ꯃꯈꯥꯏ ꯇꯔꯦꯠꯂꯣꯏꯗ ꯍꯜꯂꯛꯄ ꯁꯤꯗꯤ ꯑꯩꯒꯤ ꯔꯨꯇꯤꯟꯅꯦꯕ
ꯎꯝ ꯎ
ꯑꯌꯨꯛ ꯄꯨꯡ ꯃꯄꯦꯟꯗꯒꯤ ꯄꯨꯡ ꯇꯔꯥꯗꯒꯤ ꯕꯥꯔꯣ ꯐꯥꯎꯗꯤ ꯑꯗꯨꯝ ꯀꯩ ꯍꯥꯏꯁꯤꯔꯥ ꯁꯃꯥꯏꯅ ꯁꯤ ꯃꯅꯨꯡꯗꯗꯤ ꯑꯩꯅ꯫ ꯇꯧꯕ ꯌꯥꯕ ꯈꯨꯗꯤꯡ ꯇꯧꯔꯦꯀꯣ ꯂꯥꯏꯔꯤꯛ ꯄꯥꯔꯣ ꯍꯥꯏꯔꯣ ꯈꯔ ꯑꯗꯨꯝ ꯌꯦꯡꯉꯦ ꯑ ꯑꯇꯥꯏ ꯑꯗꯨꯝ ꯇꯧꯋꯦ ꯑꯁꯤꯐꯥꯎꯗꯤ ꯑꯗꯨꯝ ꯇꯧꯔꯦ ꯑꯗꯨꯝ ꯇꯨꯡꯗ ꯎꯝ ꯆꯥꯛꯀꯨꯝꯕꯛꯇꯪ ꯆꯥꯕꯤꯔꯒ ꯑꯗꯨꯝ ꯆꯠꯄꫭ ꯆꯠꯂꯅꯤ ꯀꯅꫭꯗ ꯋꯥꯀꯤꯡ ꯊꫭꯛꯄ
ꯎꯝ
ꯅꯪꯗꯦ ꯄꯨꯡ ꯀꯌꯥꯗ ꯍꯔꯛꯇꯣꯏꯅꯣ
ꯑꯅꯤ ꯌꯥꯔꯦꯟ ꯇꯔꯦꯟ ꯃꯈꯥꯏ ꯑꯗꯨꯋꯥꯏꯗ
ꯃꯃꯩꯗꯨꯗꯤ
ꯎꯝ
ꯍ ꯅꯪ ꯅꯪꯅ ꯅꯪꯅ ꯂꯩꯕ ꯃꯐꯝꯗꯨꯒ ꯅꯛꯄ꯭ꯔꯣ ꯊꯕꯛ ꯃꯐꯝꯗꯣ
ꯌꯥꯝ ꯂꯥꯛꯑꯦꯗ
ꯅꯪꯑꯗꯤ ꯐꯔꯦ ꯂꯥꯞꯑꯗꯤ ꯊꯦꯡꯉꯗꯤ ꯔꯥꯛ ꯀꯥꯅꯤ
ꯌꯨꯝ ꯃꯅꯥꯥꯛꯇꯅꯤ
ꯑꯁ ꯑꯗꯨꯗꯤ ꯊꯦꯡꯅꯁꯨ ꯌꯥꯒꯁꯨ ꯀꯥꯏꯗꯦꯗ
ꯀꯩꯁꯨ ꯀꯥꯏꯗꯦꯍ
ꯑꯗꯨꯅꯦ ꯅꯪ ꯅꯨꯡꯉꯥꯏꯔꯤꯁꯦ
ꯒꯤ
ꯊꯕꯛꯁꯨ ꯇꯧꯕ ꯀꯣꯆꯤꯡꯁꯨ ꯂꯧꯕ
ꯎꯝ
ꯄꯩꯁꯥꯁꯨ ꯇꯥꯡꯕ ꯎꯝ
ꯀꯩ ꯍꯥꯏꯕ
ꯄꯩꯁꯥꯁꯨ ꯇꯥꯟꯕ ꯌꯥꯝ ꯅꯨꯡꯉꯥꯏꯔꯦ ꯅꯥ